ꯑꯣ
ꯑꯣ ꯇꯥꯕ
ꯇꯥꯏ ꯇꯥꯏ ꯋꯥꯔꯤꯁꯦ ꯍꯧꯖꯤꯛꯀꯤꯗꯤ ꯃꯈꯥ ꯑꯗꯨꯝ ꯁꯥꯟꯅꯕꯦ
ꯎꯝ
ꯑꯗꯨꯝ ꯍꯥꯏꯗꯤ ꯃꯈꯥ ꯑꯗꯨꯝ ꯁꯝꯊꯣꯅ ꯐꯕꯒꯤ ꯃꯑꯣꯡꯗ ꯂꯥꯛꯁꯤꯜꯂꯛꯄ
ꯎꯝ
ꯎꯝ ꯀꯩꯅꯣ ꯑ ꯀꯔꯤ ꯀꯔꯔꯤ ꯅꯪ ꯇꯧꯔꯗꯤ ꯑꯗꯨꯝ ꯁꯥꯔꯚꯤꯁꯀꯤꯗ ꯇꯧꯗꯣꯏꯔ ꯅꯠꯇ꯭ꯔꯒꯅ ꯑꯇꯣꯞꯄꯗ ꯇꯧꯗꯣꯏꯔꯥ
ꯈꯣꯡꯗꯦ ꯑꯁ ꯐꯔꯥꯏ ꯔꯣꯄꯤꯁꯀꯨꯝꯕꯗꯨꯣ ꯌꯦꯡꯁꯤ ꯁꯤꯔꯥ ꯅꯠꯇ꯭ꯔꯥ ꯈꯪꯗꯦ ꯀꯔꯝꯕ ꯌꯦꯡꯗꯣꯏꯅꯣꯗ ꯀꯣꯛꯀ ꯉꯥꯎꯋꯦ
ꯑꯃ ꯍꯦꯛꯇ ꯑꯗꯨꯝ ꯌꯥꯎꯕꯤꯔꯛꯑꯅꯦ ꯍꯥꯏꯗꯤ ꯁꯤꯃꯅ ꯄꯥꯝꯃꯤ
ꯑꯩ ꯐ꯭ꯔꯟ ꯑꯣꯐꯤꯁꯀꯨꯝꯕ ꯑꯗꯨꯒꯨꯝꯕ ꯑꯦꯐ ꯑꯦꯟ ꯕꯤꯒꯨꯝꯕꯗ ꯂ ꯑꯣꯏꯅ ꯌꯦꯡꯅꯤꯡꯉꯦ
ꯍꯣꯏ ꯑꯗꯨꯕꯨꯗꯤ ꯑꯇꯩ ꯑꯇꯩ ꯍꯥꯏꯁꯦ ꯑꯦꯦꯝꯕꯤ ꯀꯩꯅꯣꯗꯗꯤ ꯄ꯭ꯔꯗꯛꯁꯟꯗꯗꯤ ꯌꯥꯔꯣꯏꯀꯣ ꯑꯦꯛꯁꯄꯤꯔꯦꯟꯁ ꯂꯥꯛꯑꯅꯤ ꯑꯗꯨꯒ ꯁꯔꯚꯤꯁꯀ ꯐꯅꯣꯐꯤꯁꯅꯦ ꯑꯗꯩ ꯀꯩꯅꯣꯒ ꯍꯥꯎꯁ ꯀꯤꯄ ꯃꯐꯝꯗꯨꯅꯦ ꯂꯩꯗꯁꯦ ꯑꯗꯣ ꯍꯥꯎꯁ ꯀꯤꯞꯄꯤꯡ ꯍꯥꯎꯁ ꯀꯤꯞꯄꯤꯡꯁꯦ ꯊꯕꯛꯀꯅ ꯇꯧꯕꯩꯕꯨꯗꯤ ꯎꯝ ꯑꯗꯨꯝ ꯑꯇꯣꯞꯄ ꯊꯕꯛ ꯆꯪꯕꯩꯕꯨ ꯈꯣꯠꯄꯒꯤꯕꯨꯗꯤ ꯅꯨꯡꯉꯥꯏ ꯍꯥꯏꯕꯅꯤ ꯑꯗꯨꯒ ꯍꯗ ꯌꯥꯝ ꯇꯟ ꯃꯔ ꯔ
ꯎꯝ
ꯑꯗꯨ ꯇ ꯍꯧꯗꯤ ꯌꯥꯝ ꯇꯜꯂꯦ
ꯅꯣꯏꯁꯨ ꯑꯥꯔ ꯆꯠꯂꯨꯕꯗꯣ ꯕꯦꯜ ꯕꯣꯏ ꯑꯣꯏꯍꯜꯂꯤ
ꯍꯣꯏ ꯕꯦꯜꯕꯨꯅꯤ ꯋꯥꯔꯤꯗꯣ ꯐ꯭ꯔꯟ ꯑꯣꯐꯤꯁꯅꯦ ꯅꯠꯇ꯭ꯔꯣ ꯆꯪꯉꯒ ꯕꯦꯜꯕꯣꯏꯅꯦ ꯑꯣꯏꯔꯛꯗꯣ
ꯎꯝ
ꯍꯥꯏꯗꯤ ꯀꯩꯅꯣꯒꯤ ꯑ ꯁꯨꯝ ꯕꯦꯜꯕꯣꯏꯒꯤ ꯑꯗꯨ ꯈꯛꯇ ꯅꯠꯇꯕꯤꯗ ꯑꯇꯣꯞꯄꯩꯗꯨꯁꯨ ꯈꯔ ꯇꯥꯛꯑꯒ ꯈꯔ ꯇ ꯍꯜꯂꯗꯤ ꯑꯃꯨꯛ ꯐꯩ ꯇꯥꯛꯄ ꯈꯣꯠꯄꯁ ꯁꯤꯗ ꯃꯕꯨ ꯐꯅꯗꯕ ꯌꯥꯎꯅꯕꯒꯤ ꯇꯥꯎ ꯌꯥꯗꯕ ꯋꯥ ꯌꯥꯎꯔꯛꯈꯤꯅꯦꯠꯇꯣꯏꯁꯦ ꯃꯣꯏꯗ ꯍꯦꯟꯒꯤꯅꯦꯅ ꯈꯟꯕ ꯈꯪꯗꯦ
ꯍꯣꯏ ꯍꯣꯏ ꯑꯗꯨꯗꯤ ꯑꯣꯏꯔꯝꯅꯤꯌꯦ
ꯑꯩꯗ ꯍꯥꯏꯗꯤ ꯁꯤ ꯁꯤ ꯏꯟꯇꯔꯟꯁꯤꯗꯗꯤ ꯂꯣꯏꯔꯝꯃꯒ ꯃꯇꯨꯡꯗ ꯑꯃꯨꯛ ꯂꯥꯛꯑꯔꯣꯏꯒꯦꯅ ꯇꯧꯔ ꯈꯟꯕꯅꯤꯅꯅꯦ ꯑꯃꯨꯛ ꯍꯜꯂꯁꯨ ꯆꯠꯅꯤꯡꯗꯣꯏꯅꯦꯕ ꯑꯗꯨꯅꯁꯨ ꯑꯗꯩ ꯆꯠꯂꯝꯗꯥꯏꯗꯨꯗ ꯀꯝꯄ꯭ꯂꯦꯟ ꯑꯔꯣꯏꯖꯕꯤꯅꯦ ꯏꯔ ꯊꯝꯃꯝꯃꯤ ꯑꯩꯅ
ꯎꯝ
ꯍ ꯍꯣꯝꯣ ꯀꯝꯄ꯭ꯂꯦꯟꯟꯗꯨ ꯑꯁ ꯁꯥꯡꯅ ꯏꯔꯝꯕꯩ ꯀꯩꯅꯣꯗꯅ ꯃꯣꯏ ꯁꯦꯠꯇꯨꯅ ꯕꯦꯔꯤꯒꯨꯠꯀ ꯇꯣꯛꯄꯅꯦ ꯁꯨꯃꯥꯏꯅ ꯀꯝꯄ꯭ꯂꯦꯟ ꯄꯤꯔꯝꯕꯗꯨꯅꯤ ꯄꯥꯝꯃꯤꯁꯤ ꯀꯩꯗꯧꯔ
ꯑꯥ ꯃꯤꯅꯥꯗꯤ ꯌꯥꯝ ꯅꯨꯡꯉꯥꯏ ꯑꯩꯈꯣꯏ ꯏꯃꯥꯟꯅꯕꯤꯗꯨꯗꯤ ꯌꯥꯝ ꯅꯨꯡꯉꯥꯏ ꯍꯥꯏꯌꯦ
ꯑ ꯍ ꯃꯥ ꯃꯥ ꯅꯨꯡꯉꯥꯏꯅꯤ ꯂꯣꯟ ꯈꯪꯗꯧꯕꯒꯤ
ꯃꯥꯔ ꯎꯂꯦ ꯄꯜꯂ ꯊꯝꯃꯤ
ꯍꯣꯏ ꯅꯃꯁꯇꯦꯗ ꯑꯗꯨꯝ ꯇꯧꯔꯒ
ꯃꯥꯗꯣ ꯑꯗꯨꯃꯥꯏ ꯇꯧꯔꯝ ꯂꯩꯌꯦ
ꯃꯥꯁꯤꯅꯅꯦ ꯈꯤꯇꯪ ꯍꯥꯏꯗꯤ ꯃꯤꯗꯨ ꯄꯥꯎ ꯐꯥꯎꯅꯕ ꯑꯗꯩ ꯋꯥꯔꯤ ꯁꯥꯟꯅꯕꯁꯦ ꯃꯥꯅ ꯈꯔ ꯉꯝꯗꯕꯩꯅꯦꯕ ꯑꯗꯨꯝ ꯍꯤꯟꯗꯤ ꯍꯩꯇ꯭ꯔꯒꯁꯨ ꯍꯥꯏꯗꯤ ꯏꯪꯂꯤꯁꯇ ꯑꯗꯨꯝ ꯁꯥꯟꯅꯕ ꯑꯗꯨꯝ ꯌꯥꯕ ꯌꯥꯎꯕꯅꯦꯕ ꯃꯤ ꯑꯗꯨꯝꯕꯗꯨ ꯑꯗꯨꯐꯥꯎꯗ ꯑꯗꯨꯝ ꯍꯥꯏꯗꯤ ꯑꯩꯈꯣꯏꯗ ꯁꯥꯟꯅꯕ ꯈꯣꯠꯂꯣꯅ ꯃꯥꯏ ꯍꯥꯏꯗꯤ ꯃꯥꯒ ꯅꯛꯅꯅ ꯂꯩꯕ ꯃꯤ ꯍꯥꯏꯇꯥꯔꯦ ꯑꯩꯈꯣꯏꯒꯗꯤꯝ ꯄꯨꯜꯂꯃꯤꯅ ꯑꯌꯥꯝꯕꯅ ꯑꯩꯈꯣꯏꯗ ꯑꯗꯨꯝ ꯇꯧꯔꯛꯑꯦꯕ ꯆꯠꯊꯣꯛ ꯈꯣꯇꯣꯛꯄ ꯇꯧꯔ ꯀꯥꯟꯗ ꯑꯗꯨꯝ ꯑꯩꯈꯣꯏꯗ ꯐꯣꯟ ꯀꯩꯁꯦ ꯑꯗꯨꯝ ꯄꯤꯁꯤꯜꯂꯛꯀꯅꯦꯕ ꯃꯥ ꯑꯗꯨꯝ ꯁꯥꯟꯅ ꯏꯪꯂꯤꯁꯇ ꯑꯗꯨꯝꯥꯟꯅꯅꯕꯣ ꯃꯥ ꯑꯗꯨꯝ ꯁꯥꯟꯅ ꯌꯥꯕ ꯄꯣꯠꯇꯣ
ꯎꯝ
ꯑꯗꯩ ꯑꯩ ꯏꯔ ꯆꯠꯃꯤꯟꯅ ꯑꯃ ꯀꯩꯅꯣ ꯏꯃꯥꯟꯅꯕꯗ ꯃꯥꯗꯤꯦ ꯑꯃꯨꯛ ꯑꯗꯨꯝ ꯉꯝꯅꯕ ꯑꯗꯨꯝ ꯁꯥꯟꯅꯈꯤꯑꯕ ꯍꯩꯕ ꯍꯩꯇꯕ ꯈꯔ ꯐꯩꯌꯦꯕ ꯃꯥꯅ ꯑꯃꯨꯛ ꯑꯩ ꯑꯗꯨꯝ ꯀꯦꯟꯗꯤꯗꯨ ꯁꯉꯥꯏꯇꯃꯤꯅ ꯃꯥꯟꯅꯗꯣꯏꯁꯦ ꯑꯍꯥꯟꯕꯩ ꯂꯥꯛꯄ ꯄꯗꯨꯗ ꯋꯥꯔꯤ ꯀꯟ ꯁꯥꯟꯅ ꯂꯩꯔꯃꯦ ꯀꯩꯅꯣꯒ ꯑꯩꯈꯣꯏꯗꯨ ꯔꯨꯝꯃꯦꯠ ꯑꯃꯒ ꯑꯗꯣ ꯑꯩꯁꯦ ꯃꯥꯁꯦ ꯍꯤꯟꯗꯤ ꯍꯩꯇꯦꯁꯦ ꯍꯥꯏꯐꯦꯠꯤ ꯈꯪꯕ ꯍꯥꯏꯇꯥꯔꯦ ꯑꯗꯣ ꯆꯪꯁꯤꯜꯂꯒ ꯚꯏ ꯀꯩ ꯍꯥꯏꯅꯣ ꯍꯪꯕ ꯑꯗꯨꯒ ꯈꯪꯗꯦꯗ ꯀꯩꯀꯩꯅꯣ ꯄꯪꯉꯍꯜꯂꯣꯂ ꯑꯩꯁꯨ ꯎꯪ ꯃꯅꯨꯡꯝ ꯀꯨꯝꯃꯦ ꯁꯨꯛꯈꯪ ꯈꯪꯗꯕꯤꯅꯦ ꯃꯥꯟꯗꯣꯏꯁꯦꯗꯣ ꯋꯥꯔꯤꯗꯣ ꯐꯖꯅ ꯃꯨꯟꯅ ꯇꯥꯔꯒ ꯀꯩꯝ ꯈꯪꯉꯝꯗꯕꯩꯅꯦ ꯑꯗꯨꯣꯏ ꯍꯥꯏꯗꯤ ꯑꯁ ꯄꯥꯎꯒꯄꯟ ꯐꯥꯎꯅ ꯃꯥꯜꯂꯤꯅꯦ ꯈꯜꯂꯨꯔ
ꯎꯝ ꯑꯗꯣ ꯑꯩꯈꯣꯏ ꯏꯃꯥꯟꯅꯕꯤꯗꯨꯗꯤ ꯑꯩꯈꯣꯏꯅ ꯑꯍꯥꯟꯕꯅ ꯆꯠꯂꯔꯣꯏ ꯈꯣꯠꯂꯔꯣꯏ ꯌꯥꯝ ꯅꯨꯡꯉꯥꯏꯇꯕ ꯃꯥ ꯈꯣꯠꯄ ꯃꯥ ꯍꯥꯏꯀꯥꯟ ꯃꯥꯗꯤ ꯃꯥꯗꯤ ꯌꯥꯝ ꯅꯨꯡꯉꯥꯏ ꯀꯦꯝ ꯋꯥꯗꯦ ꯑꯗꯨꯝ ꯂꯦꯞꯐꯝ ꯊꯣꯛꯇꯨꯃꯤꯅ ꯂꯦꯞꯄꯒ ꯂꯩꯌꯦ ꯑꯝꯇ ꯋꯥꯗꯦꯒ ꯇꯧꯔ ꯍꯥꯏ
ꯃꯣꯏꯒꯤꯗꯨꯅ ꯑꯃꯨꯛ ꯍꯥꯏꯗꯤ ꯀꯩꯅꯣꯁꯨ ꯑꯣꯏꯔꯦꯕ ꯂꯛꯖꯔꯤ ꯍꯣꯇꯦꯜꯁꯨ ꯑꯣꯏꯔꯦꯕ ꯑꯗꯨꯒ ꯑꯩꯈꯣꯏꯗꯨꯅ ꯑꯃꯨꯛ ꯀꯩꯅꯣꯅꯦꯕ ꯊ꯭ꯔꯤ ꯏꯁꯇꯥꯔꯅꯦꯕ ꯑꯩꯣꯏꯗꯣ ꯑꯗꯣ ꯋꯥꯕꯩꯗꯤ ꯌꯥꯝ ꯀꯟꯅ ꯋꯥꯕ ꯑꯣꯏꯗꯦꯕ ꯑꯩꯈꯣꯏ ꯇꯧꯔꯤ ꯊꯕꯛꯇꯣ ꯀꯩꯅꯣꯒꯨꯝꯕ ꯁꯥꯔꯚꯤꯁꯀꯨꯝꯕꯅꯗꯤ ꯑꯃꯨꯛ ꯋꯥꯍꯦꯟꯅꯕ ꯑꯩꯈꯣꯏꯅ ꯋꯥꯕ ꯍꯥꯏꯕꯨ ꯃꯤ ꯂꯥꯛꯇꯕꯒꯤ ꯃꯇꯝ ꯀꯩꯅꯣ ꯇꯧꯕꯗꯣ ꯃꯇꯝ ꯂꯦꯟꯕꯗ ꯋꯥꯑꯦ ꯀꯩꯅꯣ ꯍꯥꯏꯗ ꯑꯃꯣ ꯃꯣꯏꯒꯤꯗꯨꯗꯤ ꯑꯣ ꯐꯁ ꯁ꯭ꯇꯥꯔ ꯐꯣꯔ ꯄꯣꯏꯟ ꯐꯥꯏꯚ ꯑꯗꯨꯃꯥꯏꯅ ꯔꯦꯇꯤꯡꯗꯣ ꯑꯗꯨꯃꯥꯏꯅ ꯂꯩꯕꯅꯦꯕ ꯑꯗ ꯐꯣꯔ ꯏꯁꯇꯥꯔ ꯑꯗꯨꯃꯥꯏꯅ ꯑꯣꯏꯔꯒ
ꯑꯗꯨ ꯀ ꯇꯧꯕꯅ ꯑ
ꯕꯣꯏꯁꯨ ꯍꯜꯂ ꯇꯥꯏꯁꯤꯅ ꯑꯣ ꯌꯥꯏꯦ ꯂꯛꯖꯔꯤ ꯍꯣꯇꯦꯜꯅꯤꯅ ꯍꯥꯏꯗꯤ ꯑꯗꯨꯝ ꯀꯩꯅꯣꯒꯨꯝꯕ ꯐꯤꯂꯝ ꯏꯁꯇꯥꯔꯒꯨꯝꯕ ꯀꯩꯒꯨꯝꯕ ꯑꯗꯨꯝ ꯂꯥꯛꯄꯁꯨ ꯌꯥꯎꯕꯅꯦꯕ
ꯑꯣ
ꯑꯗꯨ ꯃꯣꯏ ꯕꯣꯔꯤꯡꯗꯤ ꯆꯨꯗꯕꯅꯦꯕ ꯀꯩꯁꯨ ꯃꯤꯗꯣ ꯌꯥꯝ ꯍꯥꯡꯕ ꯈꯣꯠꯄꯗꯤ ꯇꯧꯗ꯭ꯔꯦꯅ ꯑꯩꯈꯣꯏꯗꯨꯗꯅ ꯑꯃꯨꯛ ꯈꯔ ꯑꯗꯨꯃꯥꯏꯅ ꯂꯥꯛꯄꯗꯨꯣ ꯈꯔ ꯍꯟꯊꯩꯌꯦꯕ ꯍꯣꯏ ꯃꯣꯏꯗ ꯂꯥꯛꯄ ꯍꯥꯏꯕꯨ ꯁꯦꯔꯤꯌꯦꯜꯒꯨꯝꯕ ꯅꯝꯕꯒꯤ ꯍꯦꯔꯣꯒꯨꯝꯕ ꯑꯗꯩ ꯀꯩꯅꯣꯒꯨꯝꯕ ꯍꯤꯔꯣꯏꯟꯒꯨꯝꯕ ꯑꯗꯨꯃꯥꯏꯅ ꯈꯔꯦ ꯁꯤꯦꯜꯒꯨꯝꯕ ꯅꯝꯕ ꯑꯗꯨꯝꯕ ꯀꯥꯡꯕꯨ ꯑꯗꯨꯝꯕꯕꯨꯗꯤ ꯈꯔ ꯎꯏꯌꯦ ꯐꯤꯂꯝ ꯆꯥꯔꯒꯗꯤ ꯑꯃꯨꯛ ꯎꯗꯦꯕ
ꯑꯣ ꯍꯣꯏ ꯑꯗꯣ ꯃꯥꯗꯤ ꯅꯨꯡꯉꯥꯏꯌꯦꯗꯗꯤ ꯃꯥꯅ ꯍꯥꯏꯔꯨꯁꯤ
ꯎꯝ ꯅꯥ ꯖꯤꯇꯤ ꯇꯥꯗꯕꯩꯅꯦ ꯅꯨꯄꯤꯒꯤꯗꯤ ꯅꯨꯡꯉꯥꯏꯅꯤꯌꯦ
ꯑꯣ ꯃꯔꯤꯅꯨꯡꯉ
ꯅꯨꯄꯥ ꯑꯩꯗꯗꯤ ꯅꯥꯏꯠ ꯗ꯭ꯌꯨꯇꯤ ꯇꯥꯁꯤꯜꯂꯅꯤ ꯇꯨꯝꯕꯗ ꯊꯈꯥ ꯑꯣꯟꯅꯔꯦꯗꯅ ꯑꯗꯨꯠꯇ꯭ꯔꯏꯗ ꯍꯥꯏꯗꯤ ꯑꯌꯨꯛ ꯅꯨꯡꯇꯤꯟ ꯑꯣꯟꯅꯔꯃꯤꯅ ꯅꯨꯃꯤꯗꯥꯡꯒ ꯑꯌꯨꯛꯀ ꯀꯩꯗ ꯑꯣꯅꯔꯃꯦꯅ ꯇꯨꯝꯕꯗꯣ ꯍꯜꯂꯛꯑꯒ ꯑꯣꯏꯅ ꯇꯨꯝꯃꯅꯤ ꯑꯗꯨ ꯅꯥꯏꯠ ꯗ꯭ꯌꯨꯇꯤ ꯈꯛꯇ ꯑꯣꯏ ꯑꯗꯨꯗꯒꯤ ꯑꯃꯨꯛ ꯐꯩꯌꯦ ꯅꯥꯏꯠ ꯀꯀꯤꯒ ꯑꯗꯩ ꯀꯩꯅꯣꯒ ꯃꯣꯔꯅꯤꯡꯒ ꯄꯨꯟꯕꯒꯤ ꯑꯗꯩ ꯁꯦꯗꯨꯜ ꯁꯦꯝꯃꯀꯥꯟꯗꯅꯦꯕ ꯀꯞꯅꯤꯡꯉꯁꯦ ꯑꯗꯨ ꯁꯦꯝꯃꯛꯀꯅꯨ ꯍꯥꯏꯔꯁꯨ ꯑꯃꯨꯛ ꯎꯄꯥꯏ ꯂꯩꯔ ꯑꯣꯏꯗ꯭ꯔꯤꯕꯣ ꯑꯇꯩꯩꯗꯤ ꯀ꯭ꯔꯨꯖꯇ ꯀꯩꯗ ꯆꯪꯅꯤꯡꯏꯤ ꯍꯥꯏꯔꯒ ꯀꯩꯅꯣ ꯑꯗꯨꯃꯥꯏꯅ ꯍꯌꯦꯡ ꯀ꯭ꯔꯨꯖꯇꯗꯤ ꯑꯗꯨꯒꯤ ꯄꯣꯊꯥꯕ ꯈꯣꯠꯄ ꯑꯗꯨꯝꯕ ꯀꯩꯝ ꯃꯐꯝ ꯂꯣꯟꯇꯦ ꯈꯣꯠꯇꯦ ꯇꯧꯔꯒ
ꯑꯣ ꯅꯪ ꯀ꯭ꯔꯨꯁꯇ ꯆꯠꯅꯤꯡꯉꯦ ꯍꯥꯏꯔꯨꯕ ꯍꯥꯏꯔꯛꯑꯣ
ꯁꯝ ꯍꯥꯏꯗꯤ ꯍꯣꯇꯦꯜꯒꯤꯗ ꯂꯥꯛꯑꯒꯗꯤ ꯑꯌꯥꯝꯕꯅ ꯍꯥꯏꯗꯤ ꯀ꯭ꯔꯨꯖꯇ ꯑꯗꯨꯝ ꯆꯪꯕꯒꯤ ꯈꯣꯠꯄꯒꯤ ꯑꯗꯨꯝ ꯀꯩꯅꯣ ꯃꯣꯏꯁꯨ ꯑꯗꯨꯝ ꯈꯪꯉꯤꯕꯣꯠꯅꯤꯗ ꯑꯗꯨꯒꯤ ꯑꯩꯅ ꯍꯥꯏꯗꯤ ꯍꯥꯏꯔꯨꯗꯦꯕ ꯑꯗꯨ ꯑꯣꯏꯁꯨ ꯍꯥꯏꯗꯤ ꯍꯣꯇꯦꯜ ꯏꯟꯗꯁꯇ꯭ꯔꯤ ꯍꯥꯏꯁ ꯁꯨꯃꯥꯏꯅ ꯂꯣꯏꯅ ꯇꯧꯅꯕꯅꯤ ꯈꯣꯠꯄꯅꯤ ꯇꯧꯔꯒ ꯑꯗꯤ ꯑꯩꯒꯤ ꯑꯗꯨꯝ ꯑꯅꯤꯔꯛ ꯈꯛꯇ ꯑꯗꯨꯃꯥꯏꯅ ꯄꯤꯔꯦꯕ ꯑꯇꯣꯞꯄ ꯃꯣꯏ ꯃꯔꯤꯔꯛ ꯃꯉꯥꯔꯛꯀ ꯄꯤꯕ ꯌꯥꯎꯔꯕ ꯂꯥꯏꯅ ꯕꯦꯔꯥꯅꯦ ꯃꯣꯏ ꯑꯔꯣꯏꯖ ꯑꯣꯠꯇꯤꯅꯦ ꯃꯣꯏꯗꯣꯏꯁ
ꯍꯣꯏ ꯑꯗꯨꯅꯦ ꯑꯁ ꯍꯣꯇꯦꯜꯒꯤ ꯊꯕꯛꯁꯦ ꯋꯥꯗꯤ ꯌꯥꯝ ꯋꯥꯗꯧꯕꯀꯣ
ꯑꯥ ꯑꯗꯣ ꯍꯌꯦꯡ ꯑꯦꯛꯁꯄꯤꯔꯌꯦꯟꯁ ꯀꯩ ꯂꯩꯈ꯭ꯔꯒ ꯑꯞꯒ꯭ꯔꯦꯗ ꯀꯩ ꯈꯔ ꯇꯧꯈ꯭ꯔꯒꯗꯤ ꯑꯃꯨꯛ ꯈꯤꯇꯪ ꯐꯝꯗꯨ ꯈꯔ ꯆꯥꯎꯔꯒꯗꯤ ꯑꯃꯨꯛ ꯈꯔ ꯐꯗꯣꯏꯅꯦꯕ ꯈꯪꯗꯦ ꯒ꯭ꯌꯥꯟ ꯇꯥꯗꯦ ꯇꯧꯔꯤ
ꯈꯪꯗꯦ ꯑꯗꯨꯅꯤ ꯑꯗꯩꯗꯤ ꯁꯨꯝ ꯍꯥꯏ ꯑ ꯏꯟꯁꯇꯤꯇ꯭ꯌꯨꯠ ꯀꯨꯝꯕ ꯀꯩꯒꯨꯝꯕ ꯌꯥꯎꯔꯗꯣꯁꯨ ꯑꯃꯨꯛ ꯇꯥꯟꯂꯤꯗꯅ
ꯎꯝ
ꯄꯩꯁꯥꯗꯣ ꯑꯃꯣ ꯌꯥꯝꯌꯥꯝꯕꯅꯤꯅ
ꯑꯩ ꯈꯜꯂꯛꯏꯅꯦ ꯑꯃꯨꯛ ꯇꯨꯏ ꯆꯝꯈꯤꯗ ꯍꯥꯏꯗꯤ ꯏꯟꯇꯔꯗ ꯇꯨꯔꯤꯖꯝꯒꯤꯗ ꯑꯣꯏꯅ ꯇꯧꯔꯝꯃꯒꯗꯤ ꯇꯨꯔꯤꯖꯝꯒꯤ ꯂꯥꯏꯟꯒꯤ ꯈꯔ ꯈꯪꯉ ꯑꯗꯨꯝ ꯍꯥꯏꯗꯤ ꯀꯩꯅꯣꯒꯤ ꯇꯨꯔꯄꯔꯦꯇꯔ ꯀꯩ ꯑꯗꯨꯝ ꯒꯤ ꯈꯔ ꯈꯪꯉ ꯑꯣꯝ ꯂꯣꯏꯅ ꯊꯥꯖꯤꯜꯂꯝꯗꯣꯅꯦ ꯈꯜꯂꯦꯛ
ꯑꯁ ꯑꯩꯣꯏ ꯇꯧꯔꯨꯗ꯭ꯔꯥ ꯑꯗꯨꯏꯗꯣ ꯑꯗꯨꯁꯨ ꯊꯕꯛꯇꯣ ꯍꯥꯏꯔꯛꯀꯅꯤ ꯍꯥꯏꯔꯒ ꯍꯥꯏꯔꯛꯇꯦꯕ
ꯑꯥ
ꯑꯗꯨ ꯃꯣꯏ ꯑꯩꯈꯣꯏꯅꯕꯨꯗꯤ ꯄꯥꯎ ꯄꯤꯈ꯭ꯔꯕꯨꯗꯤ ꯍꯥꯏꯔꯛꯄꯁꯨ ꯌꯥꯏ
ꯑꯗꯨ ꯍꯥꯏꯐꯦꯠ ꯄꯥꯎ ꯍꯥꯏꯐꯦꯠ ꯄꯤꯌꯨ ꯀꯩꯅꯣꯗꯤ ꯅꯣꯏ
ꯍꯣꯏ ꯍꯣꯏ ꯑꯩꯈꯣꯏ ꯏꯃꯥꯟꯅꯕꯤ ꯑꯝꯗ ꯍꯥꯏꯌꯨꯔꯗꯤ ꯍꯥꯏꯕꯅꯤ ꯑꯗꯣ ꯑꯩꯈꯣꯏ ꯊꯕꯛ ꯇꯧꯕꯐꯝ ꯑꯗꯣ ꯑꯩꯈꯣꯏꯒꯤ ꯇꯧꯔꯤ ꯇꯧꯅꯤꯡꯉꯦꯕ ꯀꯩꯒꯤꯅꯣꯗꯣ ꯇꯧꯕꯗꯣ ꯌꯥꯝ ꯅꯨꯡꯉꯥꯏꯌꯦꯕ
ꯅꯨꯡꯉꯥꯏꯅꯤ ꯅꯣꯏꯗꯣ ꯍꯥꯏꯗꯤ ꯑꯗꯨꯝ ꯌꯥꯝ ꯀꯣꯝꯅ ꯀꯩꯅꯣ ꯇꯧꯋꯦꯕ
ꯎꯝ ꯑꯗꯩꯗꯤ ꯃꯣꯏꯒꯤꯗꯤ ꯃꯣꯏꯅ ꯑꯣꯏꯅ ꯂꯣꯏ ꯊꯕꯛꯁꯨ ꯇꯧꯗꯦꯕ ꯃꯣꯏꯅ ꯑꯇꯣꯞꯄ ꯃꯈꯩꯗ ꯍꯥꯏꯗꯤ ꯀꯝꯄꯅꯤ ꯃꯈꯩ ꯑꯃ ꯄꯤꯊꯣꯛꯄꯗꯣ ꯑꯗꯨꯃꯥꯏꯅ ꯇꯧꯔꯒ ꯇꯤꯀꯦꯠ ꯀꯛꯄꯕꯨ ꯍꯥꯏꯔꯣ ꯃꯣꯏꯅ ꯑꯇꯣꯞꯄ ꯑꯦꯖꯦꯟꯁꯤ ꯑꯗꯒꯤ ꯇꯤꯛꯀꯦꯠ ꯀꯛꯍꯟꯕ ꯍꯣꯇꯦꯜ ꯍꯥꯏꯔꯣ ꯑꯇꯣꯞꯄ ꯑꯃꯅ ꯕꯨꯛ ꯇꯧꯍꯟꯕ ꯑꯗꯨꯃꯥꯏꯅ ꯂ ꯑꯣꯏꯅ ꯇꯧꯕꯅꯦ ꯃ ꯑꯗꯨꯒ ꯃꯣꯏꯅ ꯁꯦꯝ ꯁꯥꯕ ꯑꯗꯨꯒꯤ ꯃꯈꯩꯗꯣ ꯑꯗꯨ ꯈꯛꯇꯅꯦꯕ
ꯍꯣꯏ ꯁꯨꯝ ꯍꯥꯏꯗꯤ ꯂꯤꯡ ꯍꯥꯏꯗꯤ ꯀꯩꯅꯣ ꯇꯧꯕ ꯍꯥꯏꯗ ꯀꯅꯦꯛꯁꯟꯒꯤ ꯃꯑꯣꯡ ꯑꯗꯨꯃꯥꯏꯅ ꯂꯩꯕ ꯈꯛꯇꯅꯦꯕ
ꯑꯥ ꯑꯗꯣ ꯄꯨꯔꯥ ꯃꯣꯏꯒꯤ ꯀꯣꯛ ꯄ꯭ꯔꯦꯠ ꯑꯃꯃꯥꯏꯅ ꯃꯥ ꯍꯥꯏꯗꯤ ꯌꯥꯝ ꯅꯨꯡꯉꯥꯏꯅ ꯂꯩꯌꯦꯕ ꯍꯪꯕ꯭ꯔꯥ
ꯎꯝ
ꯑꯗꯨ ꯃꯣꯏ ꯑꯣꯐꯤꯁꯇꯨꯗ ꯐꯝꯗ ꯌꯥꯗꯕ ꯃꯤ ꯈꯔꯗꯤ ꯐꯝꯃꯒ
ꯎꯝ ꯑꯗꯨꯃꯥꯏꯅ ꯀꯣꯝꯕꯗꯨꯅꯦ ꯑꯩꯅ ꯄꯥꯝꯃꯤꯅ
ꯍꯣꯏ ꯑꯗꯨ ꯀꯣꯝꯃꯦꯕ ꯍꯥꯏꯗꯤ ꯑꯩꯩ ꯃꯣꯏꯒꯤ ꯑꯩꯈꯣꯏ ꯆꯠꯂꯨꯏꯗꯨꯁꯨ ꯑꯣꯐ ꯁꯤꯖꯟꯗ ꯑꯣꯏꯕꯒꯤ ꯌꯥꯝ ꯄꯣꯝꯕꯁꯨ ꯌꯥꯝ ꯅꯨꯡꯉꯥꯏ ꯑꯗꯣ ꯑꯣꯏꯔꯣ ꯆꯍꯤ ꯑꯃ ꯑꯅꯤꯒ ꯁꯨꯔꯗꯤ ꯄ꯭ꯔꯣꯃꯣꯁꯟꯒ ꯑꯗꯨꯝ ꯄꯤꯗꯅ ꯇꯣꯂꯣꯞꯀꯥꯁꯦ ꯌꯥꯝꯝ ꯍꯦꯟꯒꯠꯂꯦꯕ
ꯑꯥ
ꯑꯗꯨꯒꯤ ꯑꯩꯗꯤ ꯇꯧꯔꯤ ꯃ ꯃꯐꯝꯗꯨꯁꯨ ꯑꯗꯨꯝ ꯈꯪꯗꯦ ꯍꯥꯏꯗꯤ ꯌꯥꯝꯅ ꯆꯝꯃꯣꯜ ꯈꯨꯃꯣꯠ ꯑꯃ ꯃꯐꯝꯗ ꯇꯧꯕꯁꯨ ꯌꯥꯝ ꯅꯥꯟꯅꯁꯨ ꯇꯧꯋꯦꯕꯀꯣ
ꯑꯥ
ꯇꯋꯥꯔꯝꯗꯒ ꯂꯩꯔꯒ ꯌꯥꯝ ꯅꯨꯡꯉꯥꯏꯌꯦꯕ ꯑꯇꯣꯞꯄ ꯑꯩꯈꯣꯏ ꯏꯃꯥꯟꯅꯕꯤꯗ ꯆꯠꯂꯨꯕꯗꯤ ꯒꯂꯤ ꯃꯔꯛꯇ ꯆꯪꯉꯦꯔ ꯍꯥꯏꯗꯅ ꯑꯥ ꯑꯗꯨꯃꯥꯏꯅ ꯇꯧ ꯕ ꯃꯣꯏꯗꯤ ꯐꯖꯅ ꯇꯧꯋꯦꯕ ꯑꯗꯨꯒ ꯃꯣꯏ ꯀꯝꯄꯅꯤꯗꯨ ꯐꯣꯔꯦꯟ ꯂꯣꯝꯗꯁꯨ ꯂꯩꯕ
ꯎꯝ
ꯑꯗꯨꯒꯤ ꯌꯥꯝ ꯅꯨꯡꯉꯥꯏꯑꯕ
ꯑꯗꯣ ꯑꯩꯈꯣꯏ ꯏꯃꯥꯟꯅꯕꯤꯗꯣ ꯄꯥꯎ ꯐꯥꯎꯅꯧ ꯍꯥꯏꯈꯤꯕꯅꯦ
ꯎꯝ ꯅꯨꯡꯉꯥꯏꯔꯒꯗꯤ ꯍꯥꯏꯗꯤ ꯁꯨꯝ ꯍꯥꯏꯗꯤ ꯇ꯭ꯔꯥꯏ ꯇꯧꯁꯤꯟꯕ ꯑꯗꯨꯝ ꯌꯥꯏ ꯐꯖꯤꯜꯂꯒ ꯀꯩꯗꯧꯔꯒ ꯃꯣꯏ ꯐꯪꯅꯔꯒ ꯃꯤ ꯍꯥꯡꯗꯦ ꯍꯥꯏꯔꯒꯅ ꯍꯥꯡꯗ꯭ꯔꯦ ꯑꯥ
ꯌꯥꯝ ꯀꯟꯅ ꯍꯦꯛꯇ ꯋꯥꯗꯅ ꯈꯣꯠꯇꯅ ꯇꯧꯕ ꯇꯧ ꯌꯥꯝ ꯅꯨꯡꯉꯥꯏ ꯅꯨꯡꯉꯥꯏꯅ ꯇꯧꯋꯦꯕꯀꯣ
ꯑꯥ
ꯑꯗꯨꯒꯤ ꯑ ꯇꯧꯅꯤꯡꯉꯦꯕ ꯃꯣꯏ ꯃꯐꯝꯗꯨꯗ
ꯑꯩꯁꯨ ꯈꯜꯂꯛꯏꯅꯦ ꯑꯁ ꯀꯩꯅꯣꯗ ꯑꯗꯨꯃꯥꯏꯅ ꯇꯨꯄꯔꯦꯇꯔꯒꯨꯝꯕ ꯀꯩꯒꯨꯝꯕꯒꯤ ꯍꯥꯏꯗꯤ ꯑꯗꯨꯗ ꯆꯪꯉꯨ ꯇꯥꯔꯒꯗꯤ ꯑꯗꯨꯃꯥꯏꯅ ꯏꯟꯇꯔꯟꯒꯤꯗ ꯑꯗꯨꯔ ꯇꯧꯔꯨꯔꯒꯗꯤ ꯍꯌꯦꯡ ꯊꯕꯛꯇꯨ ꯀꯧꯂꯛꯄ ꯌꯥꯕꯒꯤ ꯆꯥꯟꯁꯦ ꯈꯤꯇꯪꯗ ꯑꯣꯏꯔꯁꯨ ꯂꯩꯗꯅ
ꯑꯣ ꯍꯣꯏ ꯑꯗꯨꯅꯤ
ꯎꯝ ꯍꯣꯏ ꯐꯔꯦ ꯊꯝꯃꯒꯒꯦ ꯀꯩꯅꯣ ꯇꯧꯔꯦ ꯏꯃꯥꯅꯕ ꯑꯃ ꯐꯣꯟ ꯇꯧꯔꯛꯑꯦ
ꯍꯣꯏ ꯍꯣꯏ ꯊꯝꯃꯃꯦ ꯊꯝꯃꯃꯦ
ꯎꯝ ꯍꯥꯎꯗ